ꯍꯜꯂꯣ
ꯇꯥꯏ ꯇꯥꯏꯌꯦ
ꯈ ꯀꯟ ꯉꯥꯡꯉꯣ ꯇꯥꯥꯗꯤꯌꯦ
ꯍꯥꯥ
ꯈꯔ ꯀꯟꯅ ꯉꯥꯡꯉꯣ ꯇꯥꯗꯦ ꯍꯥꯏꯕ
ꯅꯪꯗꯤ
ꯑꯩ ꯀꯟꯅ ꯉꯥꯡꯉꯤꯁꯤꯗꯤ
ꯅꯪ ꯈꯣꯟꯖꯦꯜꯁꯨ ꯇꯞꯅ ꯇꯥꯏꯗ
ꯃꯁꯥꯏ ꯑꯣꯏꯔꯝꯒꯅꯤꯌꯦ
ꯍꯨꯝ
ꯅꯪ ꯏꯀꯥꯏꯕ ꯃꯥꯜꯂꯤꯗ
ꯑꯣ ꯑꯩꯁꯦ ꯑꯩꯗꯤ ꯏꯀꯥꯏꯕ ꯈꯪꯗꯕꯅꯦꯍꯦ
ꯇꯧꯉꯝꯕꯤꯔꯣ
ꯇꯧ ꯉꯝꯕꯤꯅꯦ
ꯑꯗꯨ ꯑꯩ ꯄꯥꯝꯃꯤꯅꯦ ꯁꯥꯊꯤꯕ ꯅꯨꯄꯤ ꯄꯥꯝꯃꯦ
ꯑꯣ ꯃꯥꯏꯒꯣꯠ ꯅꯪꯅ ꯏꯪꯖ ꯇꯞꯆꯕ ꯑꯣꯏꯕꯒꯤ
ꯑꯩ ꯊꯝꯃꯣꯏꯁꯤ ꯌꯥꯗ꯭ꯔꯦ ꯅꯪ ꯋꯥꯔꯤ ꯁꯥꯕꯗ
ꯑꯣ ꯃꯥꯏ ꯒꯣꯠ ꯑ
ꯆꯣꯡꯊꯣꯛꯔꯒ ꯆꯣꯡꯁꯤꯟ ꯆꯣꯡꯊꯣꯛ ꯆꯣꯡꯁꯤꯟ ꯇꯧꯔ ꯂꯩꯔꯦ
ꯊꯃꯣꯏ ꯌꯥꯎꯗ꯭ꯔꯗꯤ ꯀꯃꯥꯏ ꯍꯤꯡꯗꯣꯏꯅꯣ
ꯑꯗꯨꯅꯦ ꯑꯃꯨꯛ ꯑꯃꯨꯛ ꯆꯣꯡꯊꯣꯛ ꯆꯣꯡꯁꯤꯟ ꯇꯧꯔ ꯂꯩꯌꯦ ꯍꯥꯏꯁꯦ ꯑꯗꯨꯒꯤꯅꯦ
ꯑꯁ ꯅꯨꯡꯉꯥꯏꯕꯤꯗꯤꯌꯦ ꯐꯖꯅ ꯐꯥꯖꯜꯂꯣ ꯀꯩꯗꯧꯔꯒꯦ
ꯐꯥꯖꯤꯟꯕꯁꯨ ꯌꯥꯗ꯭ꯔꯦꯅꯦ ꯃꯦꯟꯕꯁꯨ ꯌꯥꯗ꯭ꯔꯦꯅꯦ ꯑꯗꯨꯝ ꯆꯠꯊꯣꯛꯈꯤꯅꯦ
ꯈꯪꯗ꯭ꯔꯅꯦ ꯀꯃꯥꯏꯅ ꯇꯧꯅꯤ ꯁꯤꯅ ꯇꯥꯕꯗꯤ ꯅꯪ ꯅꯪꯁꯦ ꯀꯨꯏꯗꯧ ꯃꯥꯟꯗ꯭ꯔꯦ ꯍꯥꯏꯅꯤ
ꯀꯩꯕ
ꯆꯣꯡꯊꯣꯛ ꯆꯣꯡꯁꯤꯟ ꯇꯧꯔꯤꯁꯦ ꯃꯁꯤꯅ ꯇꯥꯛꯄꯗꯤꯀꯣ ꯅꯪꯁꯦ ꯑꯇꯩ ꯀꯅꯥꯒꯤꯁꯨ ꯅꯠ ꯇꯦꯕꯥ
ꯌꯥꯝ ꯅꯨꯡꯉꯥꯏꯌꯦ ꯅꯪꯒꯤ ꯋꯥꯔꯤꯁꯦ
ꯔꯤꯕ ꯃꯄꯨꯒꯤꯅꯤ
ꯑꯥ ꯍꯣꯏꯁꯦ ꯍꯣꯏꯁꯦ
ꯅꯪꯕꯨ ꯂꯦꯡ ꯅꯪ ꯂꯦꯡꯊꯣꯛꯑꯗꯤ ꯆꯠꯊꯣꯛ ꯆꯠꯁꯤꯟ ꯇꯧꯔꯤꯔꯣ
ꯎꯝ
ꯁꯥꯎꯗꯨꯅ ꯆꯠꯈꯔꯅꯤ
ꯑꯗꯨꯗꯤ ꯐꯣꯟꯁꯦ ꯊꯝꯍꯧꯔꯁꯤꯔꯣ ꯆꯣꯡꯊꯣꯛꯈꯤꯗꯅꯕ ꯆꯣꯡꯖꯤꯜꯂ ꯂꯩꯍꯧꯅꯕ
ꯎꯝ ꯇꯜꯂꯦ ꯑꯗꯨꯗꯤ ꯑꯗꯨꯝ ꯁꯥꯅꯔ ꯁꯥꯅꯔꯒ ꯂꯩꯁꯅꯣ
ꯌꯦꯡꯉꯨ ꯅꯨꯡꯉꯥꯏꯕꯅꯦ
ꯌꯥꯝ ꯍꯩꯀꯣ ꯃꯤꯉꯣꯟꯗ ꯋꯥ ꯉꯥꯡꯕꯒ ꯌꯥꯝ ꯍꯩꯌꯦꯕ ꯃꯤꯉꯣꯟꯗ
ꯑꯁ ꯍꯩꯇꯦꯗ ꯅꯍꯥꯟ ꯃꯄꯥꯟꯂꯝꯗ ꯆꯪ ꯆꯪꯕꯗ ꯈꯔ ꯇꯝ ꯇꯝꯃꯨꯔꯦ ꯑꯗꯨꯗ
ꯀꯅꯥꯗꯒꯤ ꯇꯝꯃꯛꯏꯅꯣ
ꯃꯌꯥꯡ ꯃꯔꯛꯇ
ꯃꯌꯥꯡ ꯃꯔꯛꯇꯒ ꯃꯩꯇꯩ ꯇꯝ ꯃꯩꯇꯩꯂꯣꯟ ꯇꯝꯕ
ꯑꯁ ꯌꯥꯝ ꯍꯩꯕ ꯂꯩꯍꯦ ꯃꯌꯥꯡꯁꯤꯡꯁꯨ ꯎꯝ
ꯅꯣꯏ ꯑꯗꯥ ꯂꯩꯃꯤꯟꯅꯕꯗꯨꯕꯨ ꯃꯅꯤꯄꯨꯔꯤ ꯉꯥꯡꯕ꯭ꯔꯣ ꯃꯌꯥꯡ ꯃꯌꯥꯡꯒꯩꯗꯣ
ꯉꯥꯡꯗ꯭ꯔꯥꯗꯤ ꯀꯩꯅꯣ ꯍꯩꯕ ꯌꯥꯝ ꯂꯩꯌꯦ ꯍꯦ ꯃꯌꯥꯡ ꯑꯣꯏꯗꯤ ꯃꯩꯇꯩꯂꯣꯟ ꯈꯪꯉꯣꯏ ꯍꯥꯏꯅ ꯈꯜꯂꯤꯔꯣ ꯅꯪꯁꯨ
ꯃꯅꯤꯄꯨꯔꯗ ꯂꯩꯕ ꯃꯤꯕꯨꯗꯤ ꯑꯗꯨꯝ ꯈꯪꯅꯤ
ꯑꯣ ꯁꯤꯗꯤ ꯃꯅꯤꯄꯨꯔꯗ ꯂꯩꯔꯕ ꯃꯤꯅꯤꯗ
ꯑꯣ ꯑꯗꯨꯑꯣꯏꯗꯤ ꯈꯪꯅꯤ ꯃꯣꯏꯅ ꯌꯥꯝ ꯐꯖꯥ ꯐꯖꯅꯥ ꯉꯥꯡꯕꯅꯦ
ꯑꯗꯨꯅꯦ ꯑꯁ ꯐꯖꯅꯥ ꯑꯩ ꯍꯧꯖꯤꯛ ꯉꯥꯡꯕ ꯍꯩꯇꯦ ꯃꯣꯏ ꯍꯧꯖꯤꯛ ꯐꯖꯅꯥ ꯉꯥꯡꯉꯤꯗ
ꯎꯝ꯫ ꯅꯪ ꯉꯥꯡꯕ ꯍꯩꯔꯤꯗꯨꯗꯤ ꯉꯥꯡꯉꯤꯗꯨꯗꯤ
ꯉꯥꯡꯕꯨꯗꯤ ꯉꯥꯡꯉꯤ ꯑꯗꯨꯕꯨ ꯈꯔ ꯂꯣꯟꯗꯣ ꯈꯔ ꯀꯩꯅꯣ ꯇꯧꯕ ꯂꯩꯗꯅ ꯐꯩꯕ ꯈꯔ ꯌꯥꯎꯋꯤꯗꯅ ꯆꯨꯝꯗꯦꯅ ꯂꯣꯟꯗꯣ
ꯎꯝ꯫
ꯑꯗꯨꯒꯤꯅꯤꯗ ꯃꯣꯏ ꯃꯌꯥꯡꯁꯤꯡꯗꯤ ꯇꯝꯄꯥꯛꯇ ꯂꯩꯃꯤꯟ ꯂꯩꯔꯛꯄꯅꯤꯅꯀꯣ
ꯎꯝ꯫
ꯉꯥꯡꯕꯗꯣ ꯐꯖꯅꯥ ꯉꯥꯡꯉꯦꯕ
ꯎꯝ ꯍꯣꯏ ꯅꯪꯗꯤ ꯕꯣꯜ ꯌꯦꯡꯗ꯭ꯔꯣ
ꯌꯦꯡꯒꯅꯤ ꯍꯣꯔꯦꯟ ꯑꯗꯨ ꯍꯧꯖꯤꯛ ꯕꯣꯜ ꯉꯥꯏꯕ ꯑꯣꯏꯅ ꯑꯗꯨꯝ ꯋꯥꯊꯤ ꯇꯧꯔꯤꯔ ꯂꯩꯔꯤꯗꯣ
ꯑꯣ ꯋꯥꯊꯤ ꯇꯧꯔꯤꯔꯣ ꯅꯪꯁꯦ
ꯎꯝ꯫
ꯑꯩꯗꯤ ꯈꯪꯉꯨꯗ꯭ꯔꯦ
ꯑꯦ ꯅꯪꯗꯤ ꯇꯁꯦꯡ ꯂꯧꯔꯕꯣ
ꯏꯁ ꯆꯠꯂꫭꯍꯦ ꯑꯩꯅ ꯍꯥꯏ ꯕꯗꯤ ꯑꯗꯨ ꯍꯥꯏꯕ ꯅꯠꯇꯦ ꯅꯪꯁꯦ ꯋꯥꯊꯤ ꯇꯧꯔꯤꯔꯥ ꯍꯥꯏꯕꯅꯦ
ꯅꯦ ꯅꯣꯏꯕꯨ ꯅꯪꯅ ꯇꯁꯦꯡꯅ ꯂꯧꯔꯗꯤ ꯑꯩꯁꯨ ꯇꯁꯦꯡꯅ ꯇꯁꯦꯡꯅ ꯂꯥꯛꯑꯒꯦ
ꯌꯥꯝ ꯍꯩꯀꯣ ꯇꯥꯁꯜꯂꯛꯄꯒꯗꯤ ꯃꯅꯤꯡꯗ ꯅꯣꯏ ꯅꯆꯤꯟꯅꯥꯎ ꯀꯌꯥ ꯁꯨꯒꯦ
ꯑꯍꯥꯟꯕꯗꯤ ꯀꯣꯊꯤ ꯀꯩꯅꯣ ꯇꯧꯔꯒ ꯌꯥꯔꯒ ꯃꯑꯣꯡꯗꯣ ꯌꯦꯡꯕꯅꯦꯕ ꯅꯪꯕꯨ
ꯎꯝ ꯌꯥꯝ ꯁꯤꯡꯉꯤꯀꯣ
ꯌꯥꯝ ꯁꯤꯡꯉꯤꯀꯣ
ꯗꯦꯗꯥ ꯃꯥꯑꫭꯡꯗꯣ ꯌꯥꯗ ꯌꯥꯒꯗ꯭ꯔꯥ ꯑꯁꯤ ꯌꯥꯔꯛꯇꯧ ꯃꯥꯜꯂꯦ ꯍꯥꯏꯕꯗꯣ ꯍꯣꯏ ꯌꯥꯔꯦ ꯍꯥꯏꯔꯗꯤ ꯆꯪꯁꯤꯟꯗꯧꯅꯤ
ꯎꯝ ꯎꯝ ꯎꯝ
ꯑꯗꯨꯅꯤꯗ ꯋꯥꯔꯤ ꯈꯔ ꯁꯥꯕ ꯀꯥꯟꯗ ꯈꯔ ꯂꯩꯗꯅ ꯑꯩꯗꯤ ꯏꯁ ꯑꯩꯈꯣꯏ ꯁꯥꯏꯒ ꯈꯣꯠꯄꯥꯜ ꯊꯣꯔꯛꯑꯗꯤ ꯑꯗꯨꯗꯗꯤ ꯁꯨꯝ ꯊꯝꯃꯣꯏꯁꯦ ꯆꯣꯡꯁꯤꯜꯂꯒ ꯀꯩ ꯀꯅꯥꯗꯣꯏꯕ ꯑꯍꯥꯡꯕ ꯖꯒꯥꯗ ꯊꯤꯔꯤꯅꯦ
ꯎꯝ ꯐꯩꯑꯦ ꯐꯩꯌꯦ ꯅꯣꯏ ꯅꯆꯤꯟꯅꯥꯎ ꯀꯌꯥ ꯁꯨꯒꯦ ꯍꯥꯏꯕ
ꯍꯥ
ꯅꯣꯏꯒꯤꯅꯦ ꯏꯆꯤꯜ ꯏꯅꯥꯎ ꯀꯌꯥ ꯁꯨꯒꯦ ꯍꯥꯏꯕ
ꯃꯉꯥ
ꯑꯣ ꯅꯪꯅ ꯀꯌꯥ
ꯑꯍꯟ
ꯑꯣ ꯈ꯭ꯋꯥꯏ ꯐꯥꯔꯁ
ꯎꯝ
ꯑꯇꯩꯗꯤ ꯀꯩꯀꯩ ꯇꯧꯔꯤꯒꯦ
ꯇ ꯑꯇꯩꯔꯣ ꯑꯇꯩ ꯀꯣꯂꯦꯖ ꯀꯥꯕ ꯑꯅꯤ ꯂꯩꯔꯦ ꯑꯅꯤꯅ ꯀ꯭ꯂꯥꯁ ꯇꯦꯟ ꯑꯃꯅ ꯑꯦꯠ
ꯇ꯭ꯋꯤꯟꯁ ꯌꯥꯎꯕ꯭ꯔꯥ ꯍꯥꯏꯖꯦ
ꯌꯥꯎꯗꯦꯗ
ꯑꯗꯨꯒ ꯀ꯭ꯂꯥꯁ ꯆꯞ ꯃꯥꯟꯅꯩꯅ ꯀꯩꯒꯤ
ꯆꯝ ꯀꯅꯥ
ꯅꯪ ꯀ꯭ꯂꯥꯁ ꯇꯦꯟꯗ ꯑꯅꯤ ꯌꯥꯎꯋꯦ ꯍꯥꯏꯗꯨꯗꯤ
ꯅꯠꯇꯦ ꯑ ꯑꯩ ꯃꯈꯥꯗ ꯅꯨꯄꯥ ꯑꯃ ꯂꯩꯔꯦꯅꯥ
ꯎꯝ
ꯑꯗꯨꯅ ꯃꯊꯪ ꯆꯍꯤ ꯂꯣꯏꯗꯧ ꯃꯥꯜꯂꯦ ꯀꯣꯂꯦꯖ ꯕꯤ ꯑꯦ
ꯑꯣ ꯅꯨꯄꯤ ꯑꯍꯨꯝꯂꯣ
ꯅꯨꯄꯤ ꯑꯃ ꯈꯛꯇꯅꯦ
ꯑꯣꯁ
ꯅꯨꯄꯥ ꯃꯔꯤ ꯅꯨꯄꯤ ꯃꯌꯥꯏꯗ ꯂꯦꯞꯄꯤꯅꯦ ꯑꯩ ꯃꯈꯥꯗ ꯅꯨꯄꯥ ꯑꯃ ꯑꯗꯨꯝ ꯅꯨꯄꯥ ꯃꯇꯨꯡꯗ ꯅꯨꯄꯤ ꯅꯨꯄꯤ ꯃꯊꯪ ꯃꯇꯨꯡꯗ ꯅꯨꯄꯥ ꯑꯅꯤ ꯂꯩ
ꯑꯣ ꯃꯥ ꯅꯨꯄꯤꯗꯨꯗꯤ ꯀꯩꯗꯧꯔꯤꯒꯦ
ꯎꯝ ꯀꯣꯂꯦꯖ ꯀꯥꯔ ꯂꯩꯕꯅꯤꯗ ꯇꯝꯄꯥꯛꯇ ꯂꯩꯕꯅꯦ
ꯔꯦꯟꯇ ꯂꯩꯕ꯭ꯔꯥ
ꯎꯝ
ꯀꯩ ꯀꯣꯂꯦꯁꯇ ꯀꯥꯒꯦ ꯃꯥꯗꯤ
ꯑꯁ ꯃꯥ ꯀꯣꯔꯦꯁꯄꯣꯟꯗꯤꯡ ꯇꯝꯒꯨꯝ ꯇꯝ ꯇꯝꯕ ꯃꯥꯜꯂꯦ ꯀꯩꯅꯣꯗ ꯑꯩꯈꯣꯏꯔꯣꯝꯗ ꯈꯪꯉꯦ ꯑꯩꯈꯣꯏꯔꯣꯝꯗ ꯁꯁ ꯑꯩꯈꯣꯏ ꯈꯨꯟꯗꯒꯤ ꯀꯤꯂꯣꯃꯤꯇꯔ ꯇꯔꯥꯃꯨꯛ ꯇꯔꯥꯃꯨꯛ ꯆꯠꯂꯝꯒꯅꯤ ꯑꯗꯨꯗ ꯀꯣꯂꯦꯖ ꯑꯃ ꯂꯩꯌꯦꯕ
ꯀꯣ ꯀꯩ ꯃꯃꯤꯡ ꯀꯧꯒꯦ ꯍꯥꯏꯕꯅꯦ
ꯇꯨ ꯋꯦꯁꯇꯔꯟ ꯀꯣꯂꯦꯖ
ꯈꯪꯗꯦ
ꯇꯥꯔꯝꯃꯣꯏ
ꯎꯝ
ꯀꯣꯂꯦꯖ ꯆꯠꯇꯕ ꯃꯤ ꯀꯩꯅꯣ ꯇꯧꯗꯕ ꯃꯤ ꯀꯣꯂꯦꯖꯅꯤꯗꯥ ꯃꯃꯤꯡ ꯆꯠꯇꯕ ꯃꯃꯤꯡ ꯆꯠꯇꯕꯅꯤꯗ
ꯃꯃꯤꯡ ꯆꯠꯄ ꯆꯠꯇꯕꯩ ꯅꯠꯇꯕ ꯁꯨꯝ ꯈꯪꯗꯕꯒꯤꯅꯦ
ꯎꯝ ꯅꯣꯏꯗꯤ ꯑꯍꯩꯕ ꯉꯥꯇꯅ ꯇꯝꯂꯛꯄꯅꯤꯅꯀꯣ ꯑꯐꯥꯎ ꯑꯐꯥꯎꯕ ꯉꯥꯛꯇꯥ ꯇꯝꯕꯅꯤꯅꯀꯣ
ꯅꯪ ꯀꯃꯥꯏ ꯈꯪꯉꯤꯕ
ꯅꯪ ꯍꯥꯏꯔꯤꯁꯤꯗꯤ
ꯑꯩ ꯀꯩ ꯍꯥꯏꯕ
ꯀꯣꯂꯦꯁꯟ ꯑꯗꯨꯒꯨꯝ ꯈꯪꯗꯦꯗ ꯀꯃꯥꯏ ꯍꯥꯏꯁꯤꯔꯥ ꯅꯪ ꯈꯣꯟꯖꯦꯟꯁꯦ ꯇꯞꯃꯟꯗꯅ
ꯕꯣꯜ ꯄꯨꯡ ꯀꯌꯥ ꯂꯩꯒꯦ ꯉꯁꯤ
ꯕꯥꯔꯣ ꯃꯈꯥꯏ ꯅꯪ ꯌꯦꯡꯕ꯭ꯔꯣ
ꯌꯦꯡꯗꯦ ꯅꯪ ꯇꯨꯝꯗꯕꯤ ꯌꯦꯡ ꯇꯨꯝꯗꯕꯤ ꯉꯥꯏꯔꯒ ꯌꯦꯡꯗꯣꯏꯔꯣ
ꯍꯣꯏ ꯉꯥꯏ ꯉꯥꯏꯁꯤꯔꯥ ꯈꯜꯂꯤꯕ
ꯎꯝ ꯍꯁ ꯌꯦꯡꯗꯤ ꯌꯦꯡꯅꯤꯡꯉꯦ ꯑꯗꯣ ꯍꯌꯦꯡ ꯂꯣꯏꯔꯝꯗꯥꯏꯗ ꯌꯦꯡꯒꯦ
ꯏꯁ ꯂꯣꯏꯔꯝꯗꯥꯏꯗꯤ ꯀꯅꯥꯗ꯭ꯔꯦꯅꯦ ꯌꯦꯡꯔꯒ ꯇꯣꯛꯔꯥꯁꯨ ꯌꯥꯔꯦ ꯍꯧꯖꯤꯛꯅꯦ ꯐꯖꯔꯤꯁꯦ
ꯃꯗꯣ ꯁꯪꯗꯕꯒꯤꯅꯦ ꯑꯍꯤꯡ ꯍꯧꯒꯠꯂꯒꯥ ꯕꯣꯜ ꯌꯦꯡꯕꯗꯨꯗꯤ ꯉꯝꯗꯦ ꯑꯗꯨꯒꯤ
ꯑꯗꯨꯗꯤ ꯉꯥꯏꯍꯥꯛ ꯇꯨꯝ ꯇꯨꯝꯃꯨꯗꯅ ꯇꯨꯝꯃꯒ ꯍꯧꯒꯠꯄ ꯌꯥꯏꯅ
ꯇꯨꯝꯒ꯭ꯔꯥꯗꯤ ꯃꯤꯀꯞ ꯊꯣꯛꯂꯛꯑꯔꯣꯏ
ꯁꯤ ꯑꯩ ꯇꯧꯔꯛꯀꯦ
ꯑꯥ ꯅꯣꯏ ꯐꯣꯟꯗ ꯌꯦꯡꯕ꯭ꯔꯥ
ꯐꯣꯟꯗ ꯐꯣꯟꯗ ꯌꯦꯡ ꯈꯪꯗꯗ ꯇꯤꯚꯤꯗ ꯑꯩꯗꯤ ꯀꯩꯅꯣ ꯄꯨꯜꯂꯒꯥ ꯌꯦꯡꯉꯤꯕ
ꯅꯨꯡꯉꯥꯏꯕ꯭ꯔꯥ
ꯎꯝ ꯈꯪꯗꯦꯗ ꯑꯗꯨꯗꯤ ꯏꯁꯥ ꯏꯁꯥꯗ ꯂꯩꯥꯔꯦ ꯂꯥꯡ ꯂꯪꯅꯤꯡꯕ ꯈꯨ ꯑꯩꯗꯤ ꯑꯌꯥꯝꯕ ꯐꯣꯟꯗ ꯑꯗꯨꯝ ꯌꯦꯡ ꯂꯩꯔꯦ ꯃꯌꯥꯝ ꯄꯨꯟꯕꯗꯣ ꯑꯩꯗꯤ ꯀꯌꯥꯝ ꯀꯩꯅꯣ ꯄꯥꯝꯗꯕ ꯍꯥꯏꯇꯥꯔꯦ
ꯏꯁ ꯑꯗꯨꯗꯤ ꯅꯪ ꯇꯣꯝꯊꯣꯛꯎ ꯌꯥꯗ꯭ꯔꯣ
ꯑꯁ ꯀꯗꯥꯏ ꯇꯨꯝꯃꯣꯏꯗ
ꯎꯝ ꯀꯤꯍꯣꯝꯖꯦ ꯃꯅꯝ ꯆꯦꯜꯂꯦ
ꯀꯤꯍꯣꯝ
ꯁꯣꯝ ꯅꯥꯀꯟꯗꯅꯤꯗ ꯎꯝ
ꯊꯨꯝꯗꯤ ꯊꯨꯝꯕꯅꯤ ꯑꯩꯗꯤ ꯇꯜꯂꯦꯗꯤ ꯆꯥꯕꯗ ꯈꯅꯥꯎ ꯁꯤ ꯍꯥꯀꯥꯖꯩ ꯍꯥꯒꯠꯖꯕ ꯐꯥꯎꯋꯦ
ꯎꯝ ꯑꯦꯂꯔꯖꯤ
ꯎꯝ
ꯈꯣꯏꯗꯤ ꯄꯥꯝꯃꯦ ꯌꯥꯝꯅ ꯑꯗꯣ ꯍꯟꯗꯛ ꯆꯍꯤ ꯀꯤꯍꯣꯝ ꯌꯥꯝ ꯍꯥꯎꯇꯕꯩ ꯇꯥꯏꯞ ꯇꯧꯋꯦ ꯌꯥꯝ ꯍꯥꯎꯕ ꯌꯧꯗꯦꯕ
ꯅꯨꯡꯁꯥ ꯊꯣꯛꯇꯥꯕꯩꯅꯤ ꯅꯣꯡ ꯍꯧꯖꯤꯛ ꯅꯣꯡ ꯍꯧꯖꯤꯛ ꯍꯥꯎꯔꯣꯏ ꯅꯣꯡ ꯆꯨꯕꯅꯤꯅ ꯅꯨꯡꯁꯥ ꯐꯖꯥ ꯀꯜꯂꯀꯥꯟꯗ ꯍꯥꯎꯕꯅꯤ ꯀꯤꯍꯣꯝꯗꯤ
ꯎꯝ
ꯈꯣꯏꯒꯤ ꯈꯔ ꯊꯥꯏꯗ
ꯀꯥꯏꯗꯥ ꯊꯥꯒꯦ
ꯑꯁꯤ ꯑꯩꯈꯣꯏ ꯈꯨꯟꯒꯤ ꯑꯩꯈꯣꯏ ꯌꯨꯝ ꯃꯅꯥꯛꯇ
ꯅꯣꯏ ꯆꯤꯡ ꯑꯣꯏꯗꯦ ꯍꯥꯏꯗꯥꯏꯅꯦ
ꯆꯤꯡꯕꯨꯗꯤ ꯑꯣꯏꯗꯦ ꯑꯗꯨꯕꯨ ꯀꯔꯤ ꯍꯥꯏꯅꯤ ꯅꯣꯏ ꯇꯝꯄꯥꯛ ꯇ ꯑꯣꯏꯅ ꯀꯩꯅꯣ ꯃꯥꯒꯤ ꯂꯝ ꯂꯝ ꯄꯤꯔꯒ ꯂꯩꯕꯗꯣ
ꯎꯝ
ꯑꯗꯨꯒꯤ ꯇꯥꯏꯞꯇ ꯅꯠꯇꯦꯗ ꯑꯩꯈꯣꯏꯗꯗꯤ ꯃꯤ ꯈꯨꯟ ꯌꯨꯝ ꯑꯃꯅ ꯂꯝ ꯈꯔ ꯆꯥꯎ ꯆꯥꯎꯅ ꯐꯪꯉꯤꯗ
ꯑꯦ ꯅꯣꯏ ꯃꯤ ꯑꯗꯨꯗꯤ ꯀꯃꯥꯏꯅ ꯇꯧꯒꯦ ꯌꯣꯟꯕ꯭ꯔꯣ ꯅꯣꯏꯒꯤꯗꯣ ꯍꯥꯏꯗꯤ ꯌꯥꯝ ꯆꯥꯎꯅ ꯊꯥꯕ꯭ꯔꯕ
ꯢꯁ ꯆꯥꯎꯅ ꯊꯥꯗꯦ ꯑꯩꯈꯣꯏ ꯏꯃꯨꯡ ꯈꯇ ꯆꯥꯒꯗꯧꯕ ꯊꯥꯕꯅꯤꯗ
ꯢꯁ ꯑꯩꯗꯤ ꯌꯣꯟꯕ ꯃꯤꯒ ꯂꯥꯛꯄ꯭ꯔꯥ ꯍꯪꯉꯨꯔꯦ
ꯎꯝ ꯌꯣꯟꯕ ꯊꯥꯗꯦꯗ ꯑꯈꯣꯏꯔꯣꯝꯗꯗꯤ ꯃꯁꯥ ꯃꯁꯥꯒꯤ ꯉꯥꯛꯇꯒꯣ
ꯎꯝ
ꯑꯗꯨ ꯑꯗꯨ ꯈꯛꯇꯅꯤꯗ ꯊꯥꯔꯤꯁꯦ ꯑꯩꯈꯣꯏꯔꯣꯝꯗꯗꯤ ꯂꯣꯏ ꯐꯪꯉꯤꯗ ꯌꯥꯝꯗꯕꯤꯗ ꯃꯁꯥ ꯃꯁꯥ
ꯑꯃ ꯑꯩꯈꯣꯏꯗꯣ ꯅꯍꯥꯟ ꯁꯔꯝꯗꯣ ꯈꯪꯕ꯭ꯔꯥ